ꯆꯥꯇ꯭ꯔꯨꯛ ꯇꯧꯕ ꯀꯥꯟꯗ ꯅꯪ ꯈꯛꯇꯅ ꯆꯠꯄ
ꯍꯥ
ꯃꯤ ꯃꯉꯥ ꯇꯔꯨꯛ ꯑꯩꯅ ꯇꯧꯕ ꯀꯥꯟꯗ ꯅꯪ ꯈꯛꯇꯅꯦꯕ ꯆꯠꯄꯗꯣ
ꯑꯥ꯫ ꯇꯕ꯭ꯔꯣ꯫
ꯊꯅꯤ ꯊꯥꯏ꯫ ꯇꯥꯏꯒꯤ ꯇꯥꯗꯕ꯭ꯔꯣ꯫
ꯑꯣ ꯇꯥꯔꯦ ꯍꯧꯖꯤꯛ ꯅꯣꯡ ꯇꯥꯔꯛꯄꯀꯣ ꯑꯩꯈꯣꯏꯔꯣꯝꯗ꯫ ꯑꯗꯨꯒꯤꯅꯦ ꯅꯦꯠ ꯈꯔ ꯅꯨꯡꯉꯥꯏꯇꯕ ꯑꯗꯨꯒꯤꯅꯦ꯫
ꯎꯝ ꯎꯝ꯫ ꯑꯩꯈꯣꯏꯔꯣꯝꯒꯤꯁꯨ ꯇꯥꯏꯌꯦ ꯑꯗꯨꯒꯤꯗꯤ꯫
ꯑꯣ꯫ ꯑꯩꯗꯤ ꯅꯪꯅ ꯅꯣꯠ ꯊꯥꯔꯛꯄ ꯖꯥꯠꯂꯅ꯫
ꯑꯝꯍꯝ ꯍꯝ
ꯑꯍ
ꯊꯥꯔꯛꯈꯤꯕꯅꯦ ꯑꯩꯅ ꯁꯣꯝꯗ ꯅꯨꯡꯉꯥꯏꯃꯟꯗ꯭ꯔꯦꯅꯦ ꯅꯣꯏꯒꯤꯁꯦ꯫
ꯅꯣꯡ ꯀꯟꯅ ꯆꯨꯔꯛꯑꯦꯕ ꯍꯧꯖꯤꯛ ꯕꯦꯔꯥꯅꯤ꯫ ꯃꯩ ꯃꯨꯠꯂꯗꯤ ꯑ ꯕꯣꯜ ꯌꯦꯡꯕ ꯐꯪꯉꯔꯣꯏ ꯉꯁꯤ꯫
ꯐꯪꯉꯣꯏ ꯅꯪꯗꯤ ꯀꯔꯝꯕꯒꯤ ꯇꯤꯝꯅꯣ꯫
ꯑꯩ ꯑꯔꯖꯦꯟꯇꯤꯅꯥꯅꯦ꯫
ꯃꯤ ꯃꯌꯥꯝꯅ ꯅꯣꯏ ꯄꯣꯕ ꯉꯥꯏꯅꯔꯤ꯫
ꯍꯝ꯫ ꯑꯩꯈꯣꯏꯗꯤ ꯑꯥꯔꯖꯦꯟꯇꯤꯅꯥꯅꯦ꯫
ꯃꯤ ꯐꯩꯌꯦ ꯇꯧꯅꯧ ꯁꯄꯣꯔꯠꯁꯨ꯫
ꯑꯥ
ꯆꯥꯛꯇꯤ ꯆꯥꯅꯔꯕꯣ꯫ ꯇꯥꯕ꯭ꯔꯣ꯫
ꯇꯥꯕ꯭ꯔꯣ꯫
ꯇꯥꯏꯌꯦ ꯑꯩꯗꯤ ꯑꯦꯁ꯫ ꯅꯪꯒꯤ ꯅꯦꯠ ꯌꯥꯝ ꯅꯨꯡꯉꯥꯏꯇꯕ ꯃꯥꯜꯂꯦꯗ ꯎꯝꯍꯝ꯫
ꯅꯣꯡ ꯇꯥꯕꯒꯤꯀꯣ
ꯎꯝ꯫ ꯄꯠ ꯄꯠ ꯇꯠꯂꯤꯅꯦ ꯅꯪꯒꯤꯁꯦ꯫ ꯃꯨꯛ ꯃꯥꯥꯡꯈ꯭ꯔꯦ
ꯇꯥꯔꯦ ꯇꯥꯔꯦ ꯇꯥꯔꯦ ꯑꯁ ꯅꯨꯡꯉꯥꯏꯈꯤꯗ꯭ꯔꯦꯗ ꯕꯤꯠꯀ ꯌꯥꯎꯗꯦ ꯀꯣꯜ ꯇꯧꯔ ꯀꯥꯟꯁꯤꯗ ꯅꯣꯡꯃꯨꯛ ꯇꯥꯁꯤꯜꯂꯦ
ꯅꯣꯡ ꯇꯥꯔꯁꯨ ꯅꯦꯠꯋꯥꯛꯇꯨ ꯅꯨꯡꯉꯥꯏꯔꯗꯤ ꯐꯩꯅꯦ ꯑꯃꯨꯛ ꯑꯗꯨꯅ ꯃꯔꯣꯜ ꯑꯃ
ꯆꯤꯡꯗ ꯑꯣꯏꯕꯒꯥ ꯅꯣꯡ ꯇꯥꯗꯤ ꯃꯩ ꯃꯨꯠꯀꯦ ꯇꯧꯔꯗꯤꯀꯣ ꯑꯁ ꯅꯦꯠ ꯋꯥꯛ ꯌꯥꯗꯕꯖꯥꯠꯅꯤ
ꯍꯣꯏꯌꯦ ꯆꯤꯡ ꯑꯣꯏꯔꯁꯨ ꯑꯩꯈꯣꯏꯗꯤ ꯀꯩꯁꯨ ꯇꯧꯗꯦꯅ
ꯃꯤ ꯂꯩꯁꯥꯕꯤꯒ ꯋꯥꯔꯤ ꯁꯥꯔꯝꯗꯥꯏꯁꯤꯗ ꯅꯠꯇ꯭ꯔꯥ
ꯃꯥꯅꯤ ꯑ ꯍꯥ ꯍꯥ
ꯍꯨꯝ ꯅꯣꯛꯑꯦ ꯅꯣꯛꯑꯦ꯫
ꯅꯣꯛꯑꯦ ꯅꯣꯛꯇ꯭ꯔꯗꯤ ꯀꯔꯤ ꯇꯧꯒꯅꯤ
ꯆꯥꯛꯈ꯭ꯔꯦꯗ ꯆꯥꯈ꯭ꯔꯦꯗ
ꯅꯦꯠꯋꯥꯛꯁꯤ ꯅꯦꯠꯋꯥꯛꯁꯦ
ꯅꯊꯟꯇ ꯅꯣꯛ ꯑꯦ ꯀꯣ ꯃꯤ ꯃꯆꯥꯗꯤ
ꯑꯗꯨꯗꯤ ꯅꯪꯁꯨ ꯌꯧꯁꯤꯜꯂꯛꯑꯣ ꯅ ꯅꯣꯛꯄꯗꯨꯗꯗꯤ
ꯑꯣ ꯌꯥꯎꯒꯦ ꯇꯧꯔꯤꯅꯦ ꯑꯗꯨ ꯅꯣꯛꯅꯤꯡꯉꯥꯏ ꯃꯔꯝꯗꯣ ꯂꯩꯇꯕ ꯍꯧꯖꯤꯛ
ꯑꯣ ꯅꯣꯛꯏꯗꯨꯅꯤ
ꯎꯝ
ꯆꯥꯛꯇꯤ ꯆꯥꯅꯔꯕꯣ
ꯑꯣꯢ ꯆꯥꯟꯅꯔꯦ
ꯀꯩ ꯃꯊꯦꯜ ꯆꯥꯔꯒꯦ
ꯉꯁꯤꯁꯦ ꯍꯪꯒꯥꯝ ꯆꯥꯏꯌꯦ ꯍꯪꯒꯥꯝ ꯑꯈꯥꯕ ꯈꯣꯏꯗꯣ
ꯎꯝ ꯎꯝ ꯍꯥꯎꯕꯅꯦ
ꯍꯣꯏ ꯍꯥꯋꯦ ꯏꯃꯥꯅ ꯊꯣꯡꯕꯤꯕꯀꯣ
ꯎꯝ ꯃꯥꯅ ꯊꯣꯡꯉꯗꯤ ꯍꯥꯎꯕ ꯉꯥꯛꯇꯅꯤ
ꯅꯣꯡ ꯀꯟꯅ ꯆꯨꯖꯤꯜꯂꯛꯑꯦ ꯕꯦꯔꯥꯅꯦ ꯄꯨꯔꯥ
ꯅꯣꯡ ꯆꯨꯔꯁꯨ ꯑꯥ ꯀꯩꯅꯣ ꯅꯦꯠꯋꯥꯛꯇꯤ ꯐꯅꯤꯡꯉꯥꯏ ꯂꯥꯏ ꯈꯨꯔꯨꯝꯃꯨꯍꯦ
ꯍꯣꯏꯅꯦ ꯃꯤ ꯐ꯭ꯌꯨꯆꯔ ꯋꯥꯏꯐꯀꯥ ꯋꯥꯔꯤ ꯁꯥꯔꯤ ꯀꯥꯟꯁꯤꯗ ꯅꯠꯇ꯭ꯔꯥ
ꯎꯝ ꯎꯝ ꯃꯥꯅꯤ ꯃꯥꯅꯤ ꯂꯦꯟꯕ ꯍꯩꯔꯦꯅꯦ ꯅꯣꯢ ꯃꯌꯥꯝꯁꯦ
ꯂꯦꯟꯒꯗꯕꯅꯦ ꯂꯦꯟ ꯂꯦꯟ ꯂꯦꯟꯅꯕ ꯋꯥꯔꯤ ꯁꯥꯔꯒ ꯂꯦꯟꯗꯗꯤ
ꯃꯥꯅꯤ
ꯑꯗꯨꯅꯤ ꯃꯤ ꯉꯁꯤ ꯉꯁꯤ ꯅꯨꯄꯤ ꯋꯥꯔꯤ ꯁꯥꯕ ꯐꯪꯉꯦꯅ ꯃꯤ ꯍꯥꯔꯥꯎꯔ ꯀꯥꯟꯁꯤꯗ ꯅꯣꯡꯁꯤꯅ ꯐꯔꯛ ꯇꯥꯍꯟꯕ ꯀꯣ
ꯎꯝ ꯇꯂꯦ
ꯑꯩ ꯏ ꯑꯥ ꯇꯜꯂꯦꯕ
ꯕꯣꯜꯅ ꯉꯝ ꯑ ꯕꯣꯜꯅ ꯉꯝꯒꯅꯤꯅ ꯑꯃꯨꯛ ꯍꯔꯥꯎꯕ ꯑꯆꯤꯗꯍꯥ
ꯕꯣꯜꯁꯦ ꯈꯪꯗ꯭ꯔꯦꯅꯦ ꯑꯁ ꯑꯥꯎ ꯉꯁꯤ ꯕꯣꯜ ꯇꯤꯝ ꯑꯅꯤꯃꯛ ꯀꯜꯂꯦꯅꯦ
ꯀꯜꯂ‌ꯦ
ꯑꯣ ꯏꯖꯤꯞꯁꯨ ꯀꯟꯕꯅꯦ
ꯑꯥ ꯑꯩꯗꯤ ꯈꯪꯗꯦ
ꯑꯣ ꯏꯖꯤꯞꯀꯤ ꯀꯦꯞꯇꯦꯟ ꯅꯨꯄꯥꯗꯣ ꯊꯤ ꯀꯟꯕꯅꯦ ꯁꯂꯥꯗꯣ ꯃꯨꯍꯝꯃꯠ ꯁꯂꯥ
ꯑꯗꯨꯗꯤ ꯈꯪꯗꯦ ꯑꯩꯅ ꯈꯪꯕ ꯈꯣꯏꯗꯤ ꯄꯠ-ꯄꯠ ꯇꯠꯄ ꯍꯧꯔꯦ ꯃꯊꯪ-ꯃꯊꯪ
ꯍꯝ
ꯅꯣꯏꯒꯤꯁꯨ ꯑꯃꯨꯛ ꯇꯠꯇꯣꯏꯔꯥ ꯈꯪꯗꯦ ꯍꯟꯗꯛꯀꯥꯟꯁꯦ ꯃꯃꯤꯡ ꯆꯠꯄꯁꯤꯡꯁꯦ ꯃꯊꯪ ꯃꯊꯪ ꯇꯨꯁꯤꯜꯂꯛꯏꯅꯦ
ꯑꯥ ꯅꯪꯗꯤ ꯆꯥꯛ ꯆꯥꯔꯕꯣ
ꯎꯝ ꯆꯥꯒꯔꯦ
ꯀꯔꯤ ꯏꯟꯖꯥꯡ ꯆꯥꯔꯦ
ꯑꯂꯨꯒ ꯁꯥ ꯐꯪꯕ ꯆꯥꯕꯤꯈ꯭ꯔꯦ
ꯑꯣ ꯑꯥꯎ ꯅꯅꯦ
ꯁꯥ ꯌꯥꯎꯔꯗꯤ ꯍꯥꯎꯇꯕ ꯂꯩꯇ꯭ꯔꯦ ꯍꯣꯏ
ꯍꯣꯏ ꯁꯥ ꯁꯥ ꯑꯣꯏꯔꯁꯨ ꯐꯖꯅ ꯊꯣꯡꯗꯕꯗꯤ ꯍꯥꯎꯇꯦꯗ
ꯎꯝ ꯑꯗꯨꯕꯨꯗꯤ ꯑꯣꯏꯌꯦ ꯅꯪꯅ ꯍꯥꯏꯕꯒꯨꯝꯗꯤ ꯏꯃꯥꯅ ꯊꯣꯡꯕꯅꯤꯅ
ꯑꯣ ꯅꯪꯁꯨ ꯅꯣꯏ ꯃꯥꯅ ꯊꯣꯡꯕ ꯑꯣꯏꯔꯦ
ꯑꯣꯏꯔꯦ
ꯅꯪꯅ ꯊꯣꯡꯒꯗꯕꯅꯦ ꯍꯌꯦꯡꯋꯥꯏ ꯑꯩꯈꯣꯏꯗ ꯂꯥꯛꯑꯗꯤ ꯅꯪ ꯊꯣꯡꯕ ꯍꯩꯖꯔꯣꯏꯀꯣ
ꯃꯤ ꯊꯣꯡꯉꯤꯅꯦ ꯑꯗꯨ ꯅꯤꯇꯤꯒꯤꯗꯤ ꯊꯣꯡꯕ ꯌꯥꯗꯦꯅ ꯅꯣꯡ ꯐꯥꯗꯣꯛ ꯍꯥꯏꯔ ꯂꯩꯅ ꯑꯩꯈꯣꯏ ꯃꯥꯒꯤ ꯈꯨꯠꯁꯨ ꯆꯥꯅꯤꯡꯕꯗꯣ
ꯑꯁ ꯆꯨꯝꯃꯤꯅꯦ ꯑꯗꯨ ꯑꯩ ꯀꯥꯎꯔꯨꯔꯦꯅꯦ ꯅꯪ ꯋꯥꯈꯜ ꯀꯥꯎꯔꯨꯔꯦꯅꯦ ꯑꯗꯨ ꯑꯦ ꯑꯗꯨ ꯅꯪ ꯋꯥꯈꯜ ꯈꯟꯕꯗ ꯀꯥꯎꯔꯨꯔꯕ ꯃꯤ ꯏꯁ ꯊ‌ꯣꯡꯕ ꯍꯩꯒꯔꯆꯥꯅꯤꯍ‌ꯦ ꯎꯝ ꯃꯥꯅꯦ ꯊꯣꯡꯕ ꯍꯩꯈ꯭ꯔꯖꯥꯠꯅꯦ ꯍꯣꯁꯇꯦꯜ ꯂꯩꯔꯛꯄꯅꯤꯅ ꯑꯩꯈꯣꯏꯗꯤ
ꯑꯁ ꯍꯣꯁꯇꯦꯜꯒꯤ ꯆꯥꯛ ꯌꯦꯟꯁꯥꯡꯗꯤ ꯆꯥꯕ ꯅꯨꯡꯉꯥꯏꯔꯝꯅꯤ
ꯍꯣꯁꯇꯦꯜ ꯂꯩꯔꯛꯑꯦ ꯔꯦꯟꯗꯣ ꯏꯊꯟꯇ ꯂꯩꯔꯛꯑꯦ ꯑꯗꯨꯒꯤ ꯊꯣꯡꯕꯗꯤ ꯍꯩꯈ꯭ꯔꯖ꯭ꯔꯥꯅꯤꯗ ꯆꯥꯛ ꯏꯟꯁꯥꯡ ꯊꯣꯡꯕꯗꯤ
ꯍꯩꯕꯨꯗꯤ ꯍꯩꯔꯝꯒꯅꯦꯕꯀꯣ ꯑꯗꯣ ꯍꯣꯁꯇꯦꯜ ꯂꯩꯕ ꯈꯣꯏꯁꯦ ꯔ‌ꯦꯟꯒꯨꯝꯕ ꯂꯩꯕ ꯃꯇꯣꯝꯗ ꯂꯩꯕ ꯈꯣꯏꯁꯦ ꯍꯤꯡꯕ ꯌꯥꯅꯕꯈꯛ ꯇꯧꯋꯦꯕ ꯑꯌꯥꯝꯕꯁꯦ ꯍꯥꯎ ꯇꯕ ꯉꯥꯛ ꯆꯕꯅꯤꯅ ꯍꯥ ꯍꯣꯁꯇ‌ꯦꯜ ꯂꯩꯕꯁꯤꯡꯁ‌ꯦ
ꯇꯧꯔꯣꯏꯗ ꯍꯌꯦꯡꯋꯥꯏ ꯅꯪ ꯅꯥꯔꯗꯤ ꯑꯩꯅ ꯊꯣꯡꯕꯤꯗꯣꯏꯅꯤꯗ
ꯃꯥꯅꯤ ꯑꯗꯨꯃꯛꯅꯦ
ꯑꯗꯨꯃꯛꯅꯦ ꯅꯪ ꯅꯪꯅ ꯄꯥꯝꯃꯤꯁꯤ ꯅꯠꯇ꯭ꯔ
ꯃꯥꯅꯤ ꯅꯥꯕ ꯀꯥꯟꯗ ꯀꯅꯥꯅ ꯃꯇꯦꯡ ꯄꯥꯡꯕꯤꯕ ꯄꯥꯝꯗꯕ ꯂꯩꯕ꯭ꯔ
ꯑ ꯑꯗꯨꯅꯤ ꯃꯤ ꯅꯣꯏ ꯅꯋꯥ ꯂꯩꯁꯤꯗꯤ ꯅꯋꯥ ꯑꯩ ꯂꯩꯔꯤꯁꯤꯗꯤ
ꯍꯣꯏ-ꯍꯣꯏ ꯆꯥꯎꯊꯣꯛꯅꯦ ꯑ ꯑꯁ ꯃꯇꯥꯡꯗ ꯀꯔꯤꯒꯤ ꯀꯔꯤꯒꯤꯔ ꯎꯆꯦꯛ ꯍꯥꯏꯕ꯭ꯔ ꯈꯪꯅꯩ
ꯑꯣ
ꯇꯥꯗꯕ꯭ꯔꯣ
ꯇꯥꯏꯌꯦ-ꯇꯥꯏꯌꯦ
ꯆꯤꯡꯗ ꯂꯩꯕꯁꯤꯡꯁꯤ ꯁꯤ ꯃꯈꯣꯟꯁꯦ ꯇꯥꯗꯗꯤ ꯌꯥꯗꯦꯅꯦ
ꯍꯣꯏꯅꯦ ꯇꯥꯒꯗꯕꯅꯤ ꯅꯣꯏꯗꯤ ꯀꯔꯤ-ꯀꯔꯤ ꯆꯤꯡꯔ‍ꯣ ꯀꯗꯥꯏꯔꯣꯝꯗꯔꯒꯤꯔꯣ
ꯎꯝ ꯅꯣꯅꯦꯔꯣꯝꯗ
ꯑꯣ ꯑꯗꯨꯗꯤ ꯌꯥꯝ ꯂꯥꯞꯅꯕ ꯑꯣꯏꯗꯦꯅꯦ ꯑꯩꯈꯣꯏꯁꯦ
ꯅꯣꯏꯗꯤ
ꯑꯈꯣꯢꯗꯤ ꯇꯥꯃꯦꯡꯂꯣꯡꯗ
ꯑꯣ ꯑꯣ ꯀꯨꯏꯗ꯭ꯔꯤ ꯉꯁꯥꯏꯗꯣ ꯅꯨꯄꯤ ꯑꯃ ꯇꯃꯦꯡꯂꯣꯡꯗꯒꯤꯅꯤ ꯍꯥꯏꯅꯦ ꯀꯣꯏꯔꯛꯀꯣꯏ
ꯅꯣꯡ ꯐꯥꯗꯣꯛ ꯀꯣꯏꯔꯛꯄ ꯇꯥꯔꯦ ꯏꯇꯨ ꯃꯅꯥꯛꯇ
ꯎꯝ ꯀꯣꯏꯔꯛꯑꯣ ꯀꯣꯏꯔꯛꯑꯣ
ꯅꯣꯡ ꯐꯥꯗ‌ꯣꯛꯇꯤ ꯎꯅꯕ ꯌꯥꯏꯅ ꯏꯕꯥꯅꯤ
ꯌꯥꯏꯌ‌ꯦ-ꯌꯥꯏꯌ‌ꯦ
ꯎꯅꯗ꯭ꯔꯗꯤ ꯐ꯭ꯌꯨꯆꯔ ꯋꯥꯏꯐꯅꯦ ꯍꯥꯏꯔꯒ ꯃꯁꯛ ꯁꯨꯛ ꯈꯪ ꯈꯪꯗ꯭ꯔꯗꯤ ꯅꯠꯇ꯭ꯔꯣ
ꯃꯅꯤ ꯃꯅꯤ
ꯈꯣꯟꯖꯦꯜ ꯐꯥꯎꯗꯤ ꯋꯥ ꯅꯨꯡꯁꯤꯈ꯭ꯔꯦꯗ ꯏꯇꯨꯁꯦ
ꯎꯝ
ꯑꯣꯏꯅꯤꯡꯗꯕ ꯃꯥꯜꯂꯤꯗ ꯅꯪ ꯈꯨꯝꯗꯦꯗ ꯕꯤꯠ ꯂꯩꯇꯦꯗ
ꯈꯨꯝꯃꯤꯅꯦ ꯃꯤ ꯇꯥꯗꯕꯒꯤꯅꯦ ꯅꯪꯅ
ꯃꯤ ꯑꯗꯨ ꯑꯩꯅ ꯍꯥꯏꯗꯣ ꯀꯔꯤꯔ ꯍꯧꯖꯤꯛ ꯑꯩ ꯑꯩꯅ ꯑꯩꯅ ꯍꯥꯏꯕꯗꯨ ꯀꯔꯤꯔ ꯑꯗꯨꯗꯤ
ꯈꯨꯝꯅꯤꯡꯗꯕ ꯃꯥꯜꯂꯤ ꯍꯥꯏꯌꯦ ꯅꯪꯅ ꯂꯥꯁꯇ ꯍꯥꯏꯕꯗ ꯑꯁ ꯀꯔꯤꯅꯣ ꯑꯗꯨ ꯉꯥꯢꯈꯣ ꯑꯉꯧꯕꯒꯤ ꯂꯣꯟꯗꯨꯁꯨ ꯈꯤꯇꯪ ꯈꯤꯇꯪ ꯍꯥꯞꯄ ꯌꯥꯕ꯭ꯔꯣ ꯑꯗꯨꯃꯥꯏꯅ
ꯌꯥꯏꯗ ꯍꯥꯄ ꯌꯥꯏꯗ
ꯀꯔꯤꯒꯤ ꯌꯥꯗꯅꯤ ꯈꯪꯗꯕꯗꯨ ꯍꯥꯞꯄ ꯌꯥꯏ
ꯍꯝ
ꯁꯣꯏꯒꯗ꯭ꯔꯅ ꯄꯥꯈꯠꯂꯤꯕ
ꯁꯣꯏꯔꯣꯏꯗ ꯀꯔꯤ ꯁꯣꯏꯗꯣꯢꯕ ꯃꯤ ꯋꯥꯔꯗ ꯈꯪꯗꯕꯗꯤ ꯍꯥꯏꯒꯗꯕꯅꯤ ꯀꯩꯅꯣ
ꯎꯝꯍꯝ ꯑꯗꯨꯃꯥꯏꯅ ꯍꯥꯏꯔꯗꯤ ꯈꯔ ꯅꯨꯡꯉꯥꯏꯔꯦꯕ
ꯀꯔꯤ ꯀꯔꯤ ꯍꯥꯏꯔꯣ ꯀꯔꯤ ꯈꯪꯗꯕ ꯂꯩꯒꯦ ꯃꯩꯇꯩꯂꯣꯟꯗ ꯏꯇꯨꯕꯨ ꯀꯔꯤ ꯈꯪꯗꯕ ꯂꯩꯒꯦꯕ ꯍꯥꯏꯔꯛꯑꯣꯕ
ꯂꯣꯏ ꯈꯪꯉꯤ ꯂꯣꯏ ꯈꯪꯉꯤ ꯃꯩꯇꯩꯂꯣꯟꯗꯨꯗꯤ ꯑꯁ ꯂꯣꯢ ꯈꯪꯏ ꯃꯔꯛ ꯑ ꯀꯩꯁꯨ ꯍꯥꯞꯅꯤꯡꯗꯦ ꯑꯗꯨ ꯃꯔꯛ ꯃꯔꯛꯇ ꯁꯣꯏꯔꯒ ꯁꯣꯏꯕ ꯍꯥꯏꯁꯦ ꯇꯝꯕ ꯉꯝꯗꯦꯅꯀꯣ ꯑꯗꯨ ꯁꯣꯏꯔꯛꯄ ꯀꯥꯟꯗ ꯑꯗꯨꯅꯦꯕ
ꯎꯝ ꯉꯥꯡꯉꯤꯅꯦ ꯑꯩꯁꯨ ꯃꯔꯛ ꯃꯔꯛꯇ ꯑꯩꯈꯣꯏ ꯁꯤ ꯏꯃꯥꯟꯅꯈꯣꯏ ꯋꯥꯔꯤ ꯑ ꯋꯥ ꯉꯥꯡꯂꯛꯑꯗꯤ ꯈꯨꯝꯃꯤꯅꯤ
ꯎꯝ ꯎꯝ
ꯑꯩꯈꯣꯢ ꯂꯣꯟꯗ ꯑꯗꯨꯝ ꯈꯨꯝꯃꯤꯅꯤ ꯀꯥꯏꯝ ꯀꯥꯏꯝ ꯊꯧꯗꯦꯗ
ꯎꯝ ꯑꯃꯥꯏꯅꯕꯨ ꯇꯧꯔꯗꯤ ꯐꯩ
ꯎꯝ ꯏꯇꯨꯅ ꯍꯩꯇ꯭ꯔꯗꯤ ꯅꯋꯥ ꯂꯩꯁꯤꯗꯤ
ꯎꯝ ꯍꯩꯇꯕ ꯁꯤꯡꯇꯣ ꯂꯣꯢ ꯍꯥꯡꯂꯛꯇꯣꯢꯅꯦ
ꯑꯗꯨꯅꯦ ꯍꯩꯇꯕꯁꯤꯡꯗꯣ ꯂꯣꯏꯅꯃꯛ ꯍꯥꯏꯕꯤꯗꯣꯏꯅꯦ ꯅꯋꯥꯂꯩ ꯅꯋꯥꯅ
ꯎꯝ
ꯏꯇꯨꯁꯤ ꯅꯨꯡꯗꯤ ꯅꯨꯡꯁꯤꯈ꯭ꯔꯦꯗ
ꯅꯨꯡꯁꯤꯔꯝꯃꯅꯤ
ꯅꯨꯡꯁꯤꯈ꯭ꯔꯦꯗ
ꯉꯥꯏꯍꯥꯛ ꯉꯥꯏꯍꯥꯛꯀꯤ
ꯉꯥꯏꯍꯥꯛꯀꯤ ꯅꯠꯇ꯭ꯔꯦꯗ ꯑꯗꯨꯝ ꯅꯨꯡꯁꯤꯈ꯭ꯔꯦꯗ
ꯊꯕꯛ ꯐꯈ꯭ꯔ‌ꯦꯗ ꯏꯕꯨꯡꯉꯣꯁꯦ
ꯊꯕꯛ ꯅꯠꯇ‌ꯩ ꯀꯩꯅ‌ꯣ ꯄꯨꯡ ꯇꯔꯥ ꯐꯥꯎ ꯄꯨꯡ ꯇꯔꯥ ꯐꯥꯎ ꯔꯤꯁꯤꯞ ꯇꯧꯕ ꯌꯥꯏꯌꯦ ꯑꯩ
ꯑꯁ ꯑꯩꯗꯤ ꯑꯗꯨꯃꯥꯏꯅ ꯍꯥꯏꯅ ꯕꯗ‌ꯣ ꯑꯗꯨꯃꯥꯏꯅ ꯑ ꯍꯥꯏꯔꯣꯏꯒꯦ ꯈꯟꯕꯅꯦꯕ ꯑꯗꯨꯒ ꯑꯩꯒꯤ ꯏꯃꯥꯟꯅꯕꯤꯗꯣ ꯁꯨꯡꯄꯥꯏ ꯍꯦꯛ ꯄꯥꯏꯈꯠꯄꯤꯗ ꯋꯥꯅꯤꯗ
ꯇꯧꯔꯛꯑꯣ ꯐꯦꯛ ꯐ꯭ꯔꯦꯟ ꯅꯣꯏ
ꯈꯨꯏ ꯍꯦ ꯐꯦꯛ ꯃꯛꯇꯤ ꯅꯠꯇꯦꯍꯦ ꯃꯤ ꯊꯕꯛ ꯆꯤꯟꯕꯒꯤꯁꯨ ꯑꯣꯏꯔꯝꯕ ꯌꯥꯏ ꯑꯗꯨꯕꯨ ꯄꯥꯏꯈꯠ ꯄꯤ ꯗ‌ꯦ ꯑꯩꯁꯨ ꯈꯨꯨꯏꯔꯦ ꯃꯇꯝꯗꯤ ꯍꯦꯟꯗꯧꯔꯦ ꯑꯗꯨꯒꯤ ꯑꯩꯗꯣ
ꯎꯅ ꯋꯥ ꯂꯩꯔꯦ ꯅꯠꯇ꯭ꯔꯥ
ꯑ ꯍꯧꯖꯤꯛꯄꯨꯗꯤ ꯐꯪꯈ꯭ꯔꯦ ꯍꯣꯏ
ꯇꯠꯂꯅꯤ ꯇꯠꯂꯅꯤ ꯃꯦꯁꯦꯁ ꯊꯔꯛꯑꯒꯦ
ꯑꯍꯥ